ꯍꯜꯂꯣ
ꯍꯥꯎ
ꯇꯥꯕ꯭ꯔꯣ
ꯇꯥꯏꯌꯦ ꯋꯥꯔꯤ ꯁꯥꯟꯅꯕ ꯌꯥꯒꯗ꯭ꯔꯣ
ꯌꯥꯏꯌꯦ
ꯑꯣ ꯉꯁꯤꯗꯤ ꯊꯕꯛ ꯆꯠꯄ꯭ꯔꯣ ꯌꯨꯝ ꯂꯩꯕ꯭ꯔꯣ ꯀꯃꯥꯏ ꯀꯃꯥꯏ
ꯌꯨꯝ ꯌꯨꯝꯗ ꯂꯩꯌꯦ ꯉꯁꯤꯗꯤ
ꯑꯣ
ꯀꯨꯏꯔꯦꯅꯦ
ꯑꯩꯗꯤ ꯍꯣꯏ
ꯅꯨꯡꯉꯥꯏꯔꯝ ꯅꯨꯡꯉꯥꯏꯔꯝꯒꯅꯤꯅ ꯈꯜꯂꯦ ꯑꯩꯗꯤ
ꯍꯣꯏ ꯌꯥꯝ ꯅꯨꯡꯉꯥꯏꯔꯤꯌꯦ ꯅꯪꯗꯤ
ꯑꯗꯨꯅꯦꯕ
ꯎꯝ
ꯌꯦ
ꯅꯪꯁꯨ ꯅꯨꯡꯉꯥꯏꯔꯤꯕ꯭ꯔꯣ
ꯅꯨꯡꯉꯥꯏꯔꯤꯌꯦ ꯑꯩꯗꯤ ꯍꯣꯏ
ꯑꯣ ꯐꯔꯦꯅꯦ ꯑꯗꯨꯗꯤ
ꯆꯥꯛ ꯍꯤꯟꯖꯥꯡꯗꯤ ꯀꯃꯥꯏꯅ ꯇꯧꯔꯦ ꯊꯣꯡꯉꯕ꯭ꯔꯥ ꯆꯥꯔꯕ꯭ꯔꯥ
ꯊꯣꯡꯗ꯭ꯔꯤꯌꯦ ꯀꯔꯤ ꯊꯣꯡꯁꯤꯔꯥ ꯈꯜꯂꯤꯌꯦꯗ
ꯑꯥ ꯑꯁ ꯗꯨꯀꯥꯟꯗ ꯊꯣꯛꯑꯒ ꯀꯣꯛ ꯀꯩ ꯀꯩꯅꯣ ꯂꯩꯔꯣ ꯑꯗꯨꯗꯤ
ꯍꯣꯏ ꯅꯪꯗꯤ ꯊꯣꯡꯉꯥꯕꯣ
ꯑꯩ ꯊꯣꯡꯗ꯭ꯔꯤ ꯆꯥꯛꯇꯤ ꯊꯣꯡꯕꯤꯈ꯭ꯔꯦ ꯍꯤꯟꯟꯖꯥꯡ ꯊꯣꯡꯗ꯭ꯔꯤꯌꯦ
ꯀ꯭ꯔꯤꯒꯤꯔꯣ ꯍꯤꯟꯟꯖꯥꯡ ꯊꯣꯡꯗ꯭ꯔꯤꯗꯣ
ꯑꯁ ꯎꯝ ꯉꯟꯅ ꯊꯣꯡꯕ ꯑꯣꯏꯗꯤ ꯏꯪꯉ ꯏꯪꯉꯒꯗꯤ ꯆꯥꯕ ꯅꯨꯡꯉꯥꯏꯇꯕ
ꯑꯣꯍꯣꯏ ꯏꯪꯉꯥꯗꯤ ꯍꯥꯎꯇꯕꯅꯦ ꯑꯗꯨꯒꯤꯅꯦ
ꯑꯗꯨꯒꯤꯅꯦ ꯑꯩꯗꯤ ꯑꯗꯨꯝ ꯊꯣꯡꯗꯣꯛꯑꯒ ꯐꯣꯡ ꯐꯣꯡ ꯁꯥꯔꯤ ꯁꯥꯔꯤꯉꯩꯗ ꯑꯗꯨꯝ ꯆꯥꯊꯣꯛꯀꯦ ꯇꯧꯕ
ꯍꯣꯏ ꯍꯣꯏ ꯍꯣꯏ ꯑꯗꯨꯅ ꯐꯩꯌꯦ ꯑꯩꯁꯨꯅꯦ ꯈꯔ ꯂꯥꯝꯃꯀꯥꯟꯗ ꯁꯠ ꯁꯠ ꯍꯧꯗꯣꯛꯑꯒ ꯑꯗꯨꯝ ꯂꯣꯏꯁꯤꯟꯒꯅꯤ ꯑꯩꯗꯤ ꯑꯔꯥꯏ ꯑꯔꯥꯏꯕ ꯎꯝ ꯍꯤꯟꯖꯥꯡ ꯊꯣꯡꯉꯒꯀꯣ
ꯎꯝ ꯑꯁ ꯅꯊꯟꯗꯔꯣ ꯂꯩꯕꯗꯣ
ꯍꯣꯏ ꯏꯊꯟꯇ ꯂꯩꯌꯦ ꯑꯁ ꯉꯁꯤꯗꯤ
ꯑꯩꯗꯤꯀꯣ ꯏꯊꯟꯇ ꯂꯩꯕꯅꯤꯅ ꯈꯪꯉꯛꯑ‌ꯦꯕ ꯑꯩꯁꯨ ꯍꯥꯟꯅ
ꯎꯝ
ꯑꯩꯗꯤꯀꯣ ꯑꯗꯨꯃꯥꯏꯅ ꯇꯧꯋꯦ ꯏꯊꯟꯇ ꯂꯩꯔꯤꯉꯩꯗ ꯆꯥꯛꯇꯣ ꯑꯌꯨꯛꯇꯗꯤ ꯆꯖꯤꯛ ꯏꯪꯉꯒ ꯆꯥꯕꯗꯤ ꯍꯥꯎꯇꯕꯅꯤꯅꯀꯣ ꯅꯨꯡꯉꯥꯏ ꯇꯕꯅꯤꯅ ꯑꯌꯨꯛꯇ ꯊꯣꯡꯉꯤꯉꯩꯗ ꯈꯔ ꯌꯥꯝꯅ ꯊꯣꯡꯉꯅꯤ ꯑꯗꯨꯏꯗꯩꯗꯤ ꯅꯨꯡꯗꯥꯡꯗꯗꯤ ꯆꯥꯛ ꯊꯣꯡꯉꯔꯣꯏ ꯍꯤꯟꯖꯥꯡꯗꯣ ꯑꯃꯨꯛ
ꯈꯔ ꯌꯥꯝꯅ ꯊꯣꯡꯉꯅꯤ ꯑꯗꯨꯒ ꯁꯥꯍꯜꯂꯒ ꯆꯥꯔꯅꯤ
ꯍꯣꯏ ꯑꯩꯁꯨ ꯇꯧꯏꯗ ꯆꯞ ꯃꯥꯟꯅꯩ ꯀꯩꯗꯧꯔꯒꯦ
ꯇꯣꯏꯅ ꯊꯣꯡꯅꯤꯡꯉꯥꯏ ꯇꯟꯕ
ꯑꯩꯁꯨ ꯑꯗꯨꯒꯨꯝꯕ ꯃꯤꯅꯤꯅꯦꯍꯦ ꯑꯗꯣ ꯍꯟꯗꯛꯇꯤ ꯌꯥꯝ ꯎꯝ ꯁꯥꯕꯅꯤꯅ ꯀꯜꯂꯤꯟ ꯅꯤꯅꯀꯣ
ꯎꯝ ꯑꯗꯣ ꯆꯥꯛ ꯎꯝ ꯊꯝꯕ ꯌꯥꯗ꯭ꯔꯦ ꯃꯅꯝ ꯅꯝꯕꯅꯦ ꯍꯟꯗꯛꯇꯤ
ꯍꯣꯏ ꯅꯝꯈ꯭ꯔꯦ
ꯍꯥꯎ
ꯑꯩꯗꯣ ꯉꯍꯥꯟꯗꯣ ꯆꯥꯛ ꯍꯦꯟꯖꯥꯡ ꯌꯥꯝ ꯊꯣꯡꯕꯅꯦ ꯑꯗꯨꯒ ꯂꯣꯏ ꯅꯝꯈ꯭ꯔꯕ ꯑꯁ ꯌꯥꯝ ꯆꯥꯅꯤꯡꯉꯒ ꯊꯣꯡꯉꯒ ꯄꯥꯝꯃꯨ
ꯄꯝꯃꯨꯕꯅꯦ
ꯍꯣꯏ ꯉꯥꯁꯨꯀꯣ ꯂꯣꯏꯟ ꯊꯝꯈ꯭ꯔꯕ ꯑꯗꯨꯒꯤ ꯑꯁ ꯂꯣꯏꯅ ꯍꯨꯟꯗꯣꯛꯈ꯭ꯔꯦ ꯎꯝ
ꯑꯁ ꯈꯔ ꯄꯤꯔꯛꯄ ꯌꯥꯗ꯭ꯔꯣ
ꯑꯁ ꯑꯩ ꯅꯪꯗꯤ ꯁ꯭ꯋꯥꯏꯗ ꯂꯩꯌꯦ ꯈꯪꯗꯕꯒꯤꯅꯤꯍꯦ ꯑꯩ ꯃꯊꯪꯗ ꯄꯤꯔꯛꯀꯦꯀꯣ ꯑꯩꯗꯣ ꯑꯗꯨ ꯅꯨꯃꯤꯠꯇꯒꯤ ꯑꯁ ꯃꯊꯪꯗꯗꯤ ꯑꯥ ꯂꯣꯏꯅ ꯆꯥ ꯑꯪ ꯆꯊꯣꯛ ꯆꯥꯊꯣꯛꯈ꯭ꯔꯅꯤ ꯊꯝꯃꯔꯣꯏ ꯀꯥꯏꯅ ꯋꯥꯈꯜ ꯑꯗꯨꯗ ꯈꯜꯂꯦ ꯑꯗꯨ ꯅꯨꯃꯤꯠꯇꯨ
ꯑꯩꯈꯣꯏꯗꯤ ꯐ꯭ꯔꯤꯖ ꯂꯩꯇꯕꯅꯤꯅꯀꯣ ꯊꯝꯕ ꯌꯥꯗꯦ ꯏꯟꯖꯥꯡ ꯅꯥꯄꯤꯁꯨꯅꯦ ꯀꯨꯏꯅ ꯊꯝꯕ ꯌꯥꯗꯦ ꯌꯥꯝ ꯌꯥꯝ ꯂꯩꯁꯤꯜꯂꯒ ꯑꯩꯈꯣꯏꯗꯤ ꯕꯖꯥꯔ ꯆꯠꯂꯤꯉꯩꯗ ꯌꯥꯝ ꯌꯥꯝ ꯂꯩꯁꯤꯜꯂꯛꯑꯒ ꯀꯨꯏꯅ ꯆꯥꯅꯤꯡꯉꯥꯏ ꯍꯥꯏꯅ ꯂꯩꯔꯛꯄꯗꯣ ꯑꯁ ꯑꯠ ꯇꯧꯕ ꯌꯥꯗ꯭ꯔꯦ ꯄꯩꯁꯥ ꯄꯥꯝꯃꯣꯏ ꯑꯗꯨꯗꯤ ꯂꯣꯏ ꯄꯨꯝꯔꯒ ꯍꯨꯟꯗꯣꯛꯑꯦꯕ
ꯍꯣꯏ ꯑꯩꯁꯨ ꯅꯍꯥꯟ ꯕꯖꯥꯔ ꯊꯣꯛꯄꯅꯦꯕꯀꯣ ꯑꯗꯨꯗ ꯑꯁ ꯊꯣꯛꯂꯤꯉꯩꯗ ꯂꯩꯍꯧꯔꯒꯦ ꯀꯥꯏꯅ ꯍꯪꯒꯥꯝꯁꯨ ꯊꯣꯛꯂ ꯂꯩꯕ ꯍꯪꯒꯥꯝꯁꯨꯅꯦ ꯀꯣꯕꯤ ꯃꯁꯣꯏꯁꯨꯅꯦ ꯑꯗꯨꯒ ꯏ ꯀꯔꯤ ꯎꯝ ꯁꯧꯒ꯭ꯔꯤꯁꯨꯅꯦ ꯃꯅꯥ ꯉꯥꯛꯇꯪꯅꯦ ꯑꯩꯅ ꯂꯧꯔꯛꯏ ꯑꯗꯨ ꯅꯨꯃꯤꯠꯇꯣ ꯑꯗꯨ ꯇ ꯑꯗꯨꯒ ꯑꯁ ꯀꯩꯅꯣꯗꯣ ꯍꯪꯒꯥꯝꯁꯨ ꯂꯣꯏꯟ ꯍꯨꯟꯗꯣꯛꯑꯦ ꯍꯥꯏꯗꯤ ꯑꯃꯁ ꯆꯥꯔꯤꯉꯩꯗ ꯑꯩꯈꯣꯏꯗꯤ ꯃꯤ ꯑꯃ ꯑꯃꯈꯛꯇ ꯂꯩꯕꯅꯤꯅ ꯀꯣ ꯑꯃ ꯆꯥꯔꯤꯉꯩꯗ ꯑꯃꯗꯣ ꯂꯣꯏ ꯈꯨꯨꯏꯖꯜꯂꯦꯕ
ꯎꯝ ꯑꯗꯨꯃꯥꯏꯟ ꯇꯧꯋꯤ ꯑꯩꯁꯨ ꯅꯍꯥꯟ ꯑꯩꯈꯣꯏꯁꯨ ꯌꯦꯟꯗꯦꯝꯅꯦ ꯁꯧꯔꯤꯅꯦ ꯄꯨꯔꯛꯄꯗꯣ ꯑꯁ ꯆꯥꯕ ꯉꯝꯗꯅ ꯈꯨꯨꯏꯔꯦ ꯂꯣꯏꯅ
ꯄꯥꯝꯃꯨꯑꯦ ꯌꯥꯝꯅ
ꯍꯣꯏ ꯑꯩꯈꯣꯏꯗꯤ ꯂꯩꯕ ꯄꯣꯠ ꯈꯛꯇꯅꯤꯅꯀꯣ
ꯍꯣꯏ ꯑꯁ ꯑꯩꯁꯨ ꯈꯜꯂꯤꯅꯦ ꯑꯗꯨ ꯅꯨꯃꯤꯠꯇꯣ ꯑꯁ ꯎꯝ ꯃꯊꯪꯗꯗꯤ ꯑꯩ
ꯀꯨꯏꯅ ꯅꯪꯗꯤ ꯅꯊꯟꯗ ꯂꯩꯕꯅꯤꯅꯀꯣ ꯀꯨꯏꯅ ꯊꯝꯕ ꯌꯥꯕ ꯍꯤꯟꯖꯥꯡ ꯂꯧꯋꫭ ꯑꯂꯨꯒꯨꯝꯕ ꯑꯗ ꯎꯝ
ꯏꯕꯥꯅꯤ ꯆꯠꯄꯅꯦꯕ ꯑꯗꯨꯒ ꯃꯥꯁꯨ ꯑꯪ ꯍꯥꯏꯗꯤ ꯍꯧꯖꯤꯛꯇꯤ ꯀꯥꯂꯦꯟꯅꯤꯅ ꯌꯥꯝꯅ ꯍꯦꯟꯖꯥꯡꯗꯣꯏ ꯏꯆꯝ ꯆꯝꯕ ꯑꯗꯨꯝ ꯆꯥꯅꯤꯡꯕꯗꯣ
ꯑꯗꯨꯒꯤ ꯃꯥꯁ ꯂꯧꯒꯦ ꯂꯧꯒꯦ ꯍꯥꯏꯔꯒ ꯏꯕꯥꯅꯤꯗꯣ ꯑꯃꯃꯝ ꯑꯃꯃꯝ ꯑꯗꯨꯝ ꯂꯧꯈ꯭ꯔꯕ
ꯆꯥꯕ ꯉꯝꯗꯣꯏꯒ ꯃꯥꯜꯂꯨꯔꯦ ꯑꯗꯨꯒ ꯑꯁ ꯅꯨꯃꯤꯠꯈꯛ ꯑꯃꯈꯇ ꯊꯝꯕꯗ ꯈꯨꯨꯏꯔꯤꯅꯦ
ꯍꯣꯏ ꯂꯣꯏꯅ ꯀꯩꯅꯣ ꯇꯧꯕꯅꯦ ꯑꯁ ꯑꯩꯈꯣꯏ ꯏꯆꯦ ꯏꯕꯥꯅꯤꯒꯤ ꯂꯩꯔꯛꯄ ꯐꯥꯎꯕ ꯈꯥꯃꯦꯟꯖꯤꯡꯐꯎ ꯂꯣꯏ ꯄꯨꯝꯝꯃꯒ ꯍꯨꯟꯗꯣꯛꯑꯦ
ꯑꯣ ꯄꯥꯝꯃꯨꯋꯦ ꯑꯗꯣ ꯉꯁꯤ ꯑꯩ ꯕꯖꯥꯔ ꯊꯣꯛꯄꯅꯦꯕ
ꯎꯝ
ꯍꯤꯟꯖꯥꯡ ꯂꯩꯒꯦ ꯇꯧꯔꯒ ꯑꯁ ꯆꯥꯅꯤꯡꯕꯁꯨ ꯑꯝꯇ ꯎꯗꯦ
ꯑꯁ ꯌꯥꯝ ꯇꯥꯡꯕꯅꯦ ꯏꯟꯖꯥꯡ ꯅꯄꯤ
ꯍꯣꯏ ꯑꯗꯣ ꯉꯁꯤꯗꯣ ꯀꯣꯕꯤꯁ ꯀꯣꯕꯤ ꯃꯁꯣꯏꯒꯨꯝꯕꯁꯨ ꯑꯝꯇ ꯊꯣꯛꯂꯝꯗꯦ ꯑꯗꯨꯒ ꯃꯅꯥꯗꯤ ꯌꯥꯝ ꯆꯥꯅꯤꯡꯉꯒꯗꯤ ꯊꯣꯛꯄꯅꯦꯕ ꯉꯁꯤꯁꯦ ꯅꯣꯏꯗ ꯉꯁꯤ ꯅꯣꯡ ꯇꯥꯗꯕ꯭ꯔꯥ
ꯑꯁ ꯅꯣꯡ ꯇꯥꯔꯦ ꯃꯔꯨ ꯑꯃꯐꯥꯎ ꯇꯥꯔꯦꯗ
ꯏꯁ ꯑꯩꯈꯣꯏꯗꯗꯤ ꯇꯥꯏꯅꯦꯍꯦ ꯕꯖꯥꯔꯗꯗꯤ ꯇꯥꯗꯕꯅꯦꯕꯀꯣ ꯕꯖꯥꯔ ꯍꯦꯟꯗꯣꯛꯑꯒ ꯅꯣꯡ ꯇꯥꯕ ꯍꯧꯔꯦꯕ ꯌꯨꯝ ꯑꯈꯣꯏ ꯌꯨꯝ ꯌꯧꯔꯛꯂꯝꯗꯥꯏꯗꯗꯤ ꯅꯣꯡ ꯌꯥꯝ ꯀꯟꯅ ꯇꯥꯔꯛꯑꯦ ꯑꯩ ꯗ꯭ꯔꯦꯁꯀ ꯂꯣꯏ ꯆꯣꯠꯂꯒ ꯍꯜꯂꯛꯑꯦ
ꯑꯁ ꯅꯣꯡ ꯇꯥꯔꯗꯤ ꯅꯪꯗꯤ ꯏꯁꯤꯡ ꯌꯥꯕ ꯌꯥꯔꯦꯅꯦ ꯅꯑ ꯅꯣꯡꯒꯤ ꯏꯁꯤꯡ ꯑꯗꯨꯗꯤ
ꯑꯩꯈꯣꯏꯗꯣ ꯏꯁꯤꯡ ꯌꯥꯅꯤ ꯌꯥꯅꯕ ꯁꯦꯝꯕꯤꯗꯦ
ꯎꯝ ꯏꯁꯤꯡꯗꯤ ꯂꯩꯕ꯭ꯔ ꯅꯣꯏ
ꯂꯩꯗꯤ ꯏꯛ ꯌꯥꯝ ꯂꯩꯕꯕꯨꯗꯤ ꯅꯠꯇꯦꯕꯀ ꯇꯣꯇꯤ ꯇꯥꯏꯕ ꯗꯣ ꯑꯗꯨ ꯑꯣꯏꯁꯨ ꯎꯝ ꯊꯥꯒꯤ ꯄꯩꯁꯥ ꯄꯤꯌꯦ ꯆꯥꯝꯃ ꯆꯥꯝꯃ
ꯑꯗꯨ ꯑꯣꯏꯔꯁꯨ ꯌꯥꯏꯌꯦꯗ
ꯎꯝ ꯊꯛꯄꯒꯤꯅ ꯂꯩꯔꯦ ꯂꯩꯔꯒ ꯊꯛꯄ
ꯑꯈꯣꯏꯗꯤ ꯏꯁꯤꯡ ꯂꯩꯕꯅꯦꯅ ꯏꯁꯤꯡ ꯂꯩꯕꯅꯦ ꯑꯈꯣꯏꯗꯤ
ꯑꯣ
ꯁꯤꯡ ꯂꯩꯕꯅꯤꯅ ꯑꯁ ꯁꯥ ꯖꯨ ꯁꯥꯕꯅꯦ ꯏꯔꯨꯁꯨ ꯅꯨꯡꯇꯤꯒꯤ ꯏꯔꯨ ꯏꯔꯨꯂꯦ ꯑꯁ ꯏꯁꯤꯡ ꯌꯥꯝ ꯆꯠꯈ꯭ꯔꯦꯗ ꯍꯟꯗꯛ ꯅꯣꯡ ꯇꯥꯒꯗ꯭ꯔꯥ ꯉꯥꯏꯕꯅꯦ ꯅꯣꯡ ꯇꯥꯒꯗ꯭ꯔꯥ ꯉꯥꯏꯔꯒ ꯅꯣꯡꯁꯨ ꯁꯨꯛꯇꯥ ꯇꯥꯗꯦ
ꯅꯣꯡ ꯇꯥꯔꯗꯤ ꯅꯣꯡ ꯇꯥꯔꯗꯤ ꯁꯤꯟꯇꯦꯛꯁꯇꯣ ꯍꯥꯡꯗꯣꯛꯑꯒ ꯏꯁꯤꯡ ꯌꯥꯅꯕ ꯔꯦꯗꯤꯗꯅꯦ ꯑꯩꯈꯣꯏꯗꯤ ꯑꯩꯈꯣꯏꯒꯤꯗꯤ ꯁꯤꯟꯇꯦꯛꯁ ꯃꯄꯥ ꯑꯗꯨꯝ ꯅꯣꯡ ꯐꯖꯅ ꯇꯥꯏꯑꯕ ꯇꯥꯕ ꯃꯐꯝ ꯂꯩꯌꯦꯕ ꯑꯗꯨꯗ ꯑꯗꯨꯝ ꯌꯥꯖꯤꯟꯕ ꯌꯥ ꯆꯤꯡ ꯇꯥꯔꯒ ꯅꯣꯡꯒꯤ ꯏꯁꯤꯡꯗ ꯂꯧꯕꯝ
ꯎꯝ
ꯗꯒꯤ ꯅꯣꯡ ꯇꯥꯕ ꯉꯥꯏꯕꯅꯦ ꯉꯁꯥꯏꯗꯣ ꯅꯣꯡ ꯇꯥꯛꯔꯛꯀꯗ꯭ꯔꯗꯤ ꯈꯟꯕꯅꯦ ꯌꯥꯝ ꯃꯝꯂꯛꯑꯦ ꯑꯗꯨ ꯅꯨꯡꯁꯤꯠꯀ ꯁꯤꯠꯂꯛꯑꯒ ꯑꯗ ꯃꯊꯛꯇꯁꯨ ꯈꯣꯡꯕꯗꯣ ꯇꯥꯕ꯭ꯔꯥ
ꯑꯗꯨꯗꯤ ꯇ ꯑꯈꯣꯏꯗꯗꯤ ꯈꯣꯡꯗꯦ
ꯍꫭꯝꯕꯒꯨꯝ ꯇꯧꯕꯅꯦ ꯑꯃ ꯑꯅꯤ ꯑꯁ ꯅꯣꯏꯔꯣꯝꯗꯗꯤ ꯅꯣꯡ ꯇꯥꯔꯒ ꯐꯩꯅꯦ ꯑꯩꯈꯣꯏꯗꯗꯤ ꯅꯣꯡ ꯇꯥꯗꯦ ꯈꯪꯗꯦ ꯑꯁ꯭ꯋꯥꯏꯗ ꯁꯤ ꯅꯣꯡ ꯌꯥꯝ ꯇꯥꯅꯤꯡꯗꯕ ꯃꯥꯜꯂꯦꯗ ꯑꯩꯈꯣꯏꯔꯣꯝꯗ ꯏꯁꯤꯡ ꯂꯩꯕ ꯃꯐꯝꯗ ꯅꯣꯡ ꯁꯨꯛꯇꯥ ꯇꯥꯗꯦ
ꯃꯔꯛ ꯃꯔꯛꯇ ꯑꯗꯨꯝ ꯇꯥꯏꯌꯦ ꯌꯥꯝ ꯇꯥꯗ꯭ꯔꯁꯨꯀꯣ ꯑꯗꯨꯝ ꯇꯥꯌꯦ ꯑꯗꯣ ꯏꯁꯤꯡ ꯌꯥꯅꯕꯗꯤ ꯁꯦꯝꯕꯤꯗꯦ ꯑꯩꯈꯣꯏꯗꯤ
ꯑꯩꯈꯣꯏꯒꯤꯗꯤ ꯌꯥꯕ ꯃꯐꯝ ꯂꯩꯌꯦ ꯑꯅꯤ ꯑꯍꯨꯝ ꯂꯩꯌꯦ
ꯑꯣꯏ ꯌꯥꯝ ꯍꯩꯌꯦ
ꯅꯣꯡ ꯇꯥꯔꯗꯤ ꯅꯣꯡ ꯇꯥꯔꯗꯤ ꯏꯁꯤꯡꯗꯤ ꯑꯗꯨꯝ ꯎꯝ ꯄꯥꯏꯕ ꯅꯨꯡꯉꯥꯏꯔꯦ ꯁꯦꯟꯇꯦꯛꯁꯇ ꯑꯗꯨꯝ ꯌꯥꯁꯤꯜꯂꯕꯅꯤꯅ ꯌꯥꯝꯃꯦ ꯑꯁ ꯎꯝ ꯑꯥ ꯍꯧꯖꯤꯛ ꯍꯧꯖꯤꯛꯅꯦ ꯅꯣꯡ ꯄꯥꯝꯃꯤꯁꯦ ꯍꯧꯖꯤꯛꯁꯦ ꯅꯣꯡ ꯄꯥꯝꯕꯅꯦ ꯅꯨꯡꯁꯥ ꯁꯥꯕꯅꯤꯅ ꯅꯍꯥꯟꯋꯥꯏ ꯅꯍꯥꯟ ꯎꯝ ꯃꯃꯥꯡ ꯊꯥꯗꯗꯤꯀꯣ ꯅꯣꯡ ꯑꯗꯨ__ ꯎꯝ ꯇꯥꯏꯌꯦꯕ ꯑꯗꯨꯒꯤ ꯏꯁꯤꯡ ꯄꯥꯛ ꯂꯩꯗꯕꯅꯦ ꯑꯗꯨꯗꯗꯤ ꯆꯨꯔꯤꯉꯩꯗ ꯗ ꯃꯥ ꯗ ꯃꯥ ꯆꯨꯔꯒ ꯑꯁ ꯑꯗꯨꯝ ꯁꯦꯟꯇꯦꯛ ꯊꯟꯅꯕ ꯑꯗꯨꯝ ꯌꯥꯕ ꯐꯪꯕꯅꯦ ꯇꯪꯈꯥ__ ꯈꯥꯏꯗꯤ ꯌꯥꯕ ꯍꯧꯕꯗꯣ
ꯑꯣ ꯑꯣ ꯑꯣ ꯐꯖꯅ ꯁꯦꯝꯕꯤꯕ ꯃꯥꯜꯂꯦꯀꯣ ꯏꯁꯤꯡ ꯌꯥꯅꯤꯉꯥꯏꯗꯣ ꯅꯣꯏꯗꯤ
ꯎꯝ ꯄꯤꯛ ꯊꯟꯅ ꯑꯗꯨꯝ ꯌꯥꯕ ꯐꯪꯉꯦꯕ ꯍꯥꯏꯕꯗꯤ ꯎꯝ ꯏ ꯁꯤꯟꯇꯦꯛꯁ ꯊꯝꯕꯒꯤ ꯄꯔꯦꯡꯗꯣ
ꯎꯝ
ꯇꯤꯟꯅ ꯑꯃꯨꯛ ꯀꯩꯅꯣ ꯀꯩꯅꯣ ꯇꯧꯋꯦꯕ ꯑꯗꯨꯗꯩꯗꯤ ꯃꯇꯥꯏ ꯃꯇꯥꯏꯗꯒꯤ ꯑꯅꯤꯗꯣ ꯏꯁꯤꯡꯗꯣ ꯄꯨꯟꯁꯤꯜꯂꯒ ꯍꯥꯏꯠ__ ꯊꯥꯔꯛꯑꯦ ꯑꯗꯨꯗꯩꯗꯤ ꯏꯁꯤꯡ ꯗꯣ ꯑꯗꯨꯝ ꯖꯔ ꯂꯥꯛꯑꯦ
ꯍꯣꯏ ꯍꯣꯏ ꯍꯣꯏ ꯌꯥꯝ ꯌꯥꯝ ꯇꯥꯔꯝꯃꯅꯤ ꯅꯣꯏꯗ
ꯎꯝ ꯑꯁ ꯌꯥꯝ ꯌꯥꯝ ꯇꯥꯕꯒꯤꯀꯣ ꯎꯝ ꯎꯝ ꯑꯁ ꯌꯥꯝ ꯇꯥꯕꯒꯤ ꯀꯩ ꯍꯥꯏꯁꯤꯔꯥ ꯎꯝ
ꯂꯦꯝꯗꯤ ꯂꯦꯝꯗꯕ꯭ꯔꯣ
ꯂꯦꯝꯃꯦ ꯑꯗꯨꯝ ꯕꯥꯀꯦꯠ ꯌꯦꯕ ꯌꯥꯝ ꯇꯥꯔꯗꯤꯀꯣ ꯕꯛꯀꯦꯠ ꯊꯝꯕ ꯃꯄꯥ ꯍꯦꯟꯅ ꯑꯗꯨꯝ ꯄꯨꯂꯞ ꯍꯩꯊꯕꯅꯦ ꯏꯁꯤꯡꯗꯣ ꯌꯥꯝꯃꯟꯕꯒꯤ ꯅꯍꯥꯟ ꯑꯃꯔꯛ ꯑꯗꯨꯃꯥꯏꯟ ꯆꯨꯕꯅꯦ ꯏꯁꯤꯡ ꯂꯩꯒꯦꯅ ꯁꯦꯟꯇꯦꯛꯁꯇꯣ ꯁꯦꯡꯗꯣꯛꯑꯕ ꯑꯗꯨ ꯅꯨꯃꯤꯠꯇ ꯑꯗꯨ ꯏꯁꯤꯡꯗꯣ ꯂꯥꯛ__ ꯔꯝꯗꯥꯏꯗꯅꯦ ꯅꯣꯡ ꯄꯨꯔꯥ ꯗꯥꯃꯥ ꯍꯩꯗꯔꯛꯄ ꯑꯗꯨꯗꯩꯗꯤ ꯏ__ ꯑꯩꯈꯣꯏ ꯏꯆꯤ ꯏꯅꯤꯗꯣ ꯑꯁ ꯏꯁꯤꯡꯁꯦ ꯂꯥꯛꯑꯣꯗꯤ ꯀꯧꯈ꯭ꯔꯦ ꯅꯣꯡꯒꯤ ꯏꯁꯤꯡꯁꯤꯗꯤ ꯄꯥꯝꯃꯨꯈ꯭ꯔꯦꯗ ꯌꯥꯝ ꯐꯩꯌꯦꯗ ꯏꯁꯤꯡ ꯍꯣꯏ ꯌꯥꯝꯃꯦ ꯑꯗꯨꯏ ꯑꯁ ꯏꯔꯨꯅꯤꯡꯉꯥꯏ ꯑꯗꯨꯗ ꯆꯦꯟꯊꯔꯒ ꯅꯣꯡꯃ ꯃꯔꯛꯇ ꯂꯦꯞꯂꯒꯀꯣ
ꯁꯦꯟꯇꯦꯛꯁ ꯑꯁ ꯈꯔ ꯌꯥꯔꯁꯦ ꯑꯗꯨꯒ ꯌꯦꯡꯉꯁꯦ ꯃꯑꯣꯡ ꯍꯥꯏꯔꯒ ꯈꯔ ꯌꯥꯝ ꯌꯥ__
ꯅꯣꯡ ꯇꯣꯛꯈ꯭ꯔꯕ ꯋꯥꯅꯤꯗ ꯏꯁꯤꯡ ꯌꯥꯕ ꯍꯧꯔꯒ ꯑꯗꯨꯗꯥꯏꯗꯤ ꯑꯁ ꯀꯥꯟꯅꯗ꯭ꯔꯦ ꯁꯤ ꯏꯁꯤꯡꯁꯦ ꯑꯃꯨꯛ ꯏꯔꯨ ꯏꯔꯨꯨꯔꯨꯖꯊꯣꯛꯑꯁꯤ ꯏꯕꯥꯅꯤ ꯄꯪꯍꯩ ꯍꯩꯔꯁꯦꯅꯦ ꯏꯁꯤꯡꯗꯣ ꯁꯦꯟꯇꯦꯛꯁꯨ ꯌꯥꯁꯤꯟꯕꯗꯣ ꯂꯣꯏꯅ ꯏꯔꯨꯅꯤꯡꯉꯥꯏ ꯑꯃꯨꯛ ꯂꯧꯊꯣꯛꯑꯦ ꯑꯗꯨ__ ꯏꯔꯨꯕ ꯂꯣꯏꯔꯒ ꯂꯩꯔꯒ ꯏꯁꯤꯡ ꯂꯥꯛꯑꯦ ꯊꯣꯛꯂꯛꯑꯣ ꯍꯥꯏꯅ ꯀꯧꯔꯛꯑꯦ
ꯆꯞ ꯆꯥꯔꯦ ꯀꯩꯅꯣ ꯑꯗꯣ ꯂꯩꯔꯝꯃꯗꯤ ꯄꯥꯝꯃꯨꯗ꯭ꯔꯥ
ꯎꯝ ꯏꯁꯤꯡ ꯈꯔ ꯂꯩꯔꯒꯀꯣ ꯇꯪꯈꯥꯏꯒꯨꯝꯕ ꯑꯗꯨꯃꯥꯏꯒꯨꯝꯕ ꯂꯩꯔꯗꯤ ꯑꯗꯨ ꯅꯨꯃꯤꯠꯇꯨ ꯌꯥꯝ ꯌꯥꯕ ꯐꯪꯗꯣꯏꯅꯦꯕ ꯑꯗꯨꯁꯨ ꯁꯤꯟꯇꯦꯛꯁ ꯐꯖꯅ ꯁꯦꯡꯕ ꯂꯣꯏꯔꯒ ꯏꯁꯤꯡ ꯀꯧꯕꯤꯈ꯭ꯔꯒ ꯅꯣꯡ ꯐꯖꯅ ꯇꯥꯕꯩ ꯋꯥꯅꯤ
ꯗꯁꯥ ꯍꯣꯏ ꯗꯥꯎꯁꯤꯗꯤ
ꯍꯧꯗꯣꯡꯒꯤ ꯗꯥꯎ
ꯅꯣꯏꯗꯤ ꯅꯣꯡ ꯌꯥꯝ ꯇꯥꯔꯛꯑꯗꯤ ꯍꯔꯥꯎꯔꯦꯅꯦ ꯑꯗꯨꯗꯤ
ꯎꯝ ꯑꯩꯈꯣꯏꯗꯤ ꯍꯔꯥꯎꯔꯅꯤ ꯏꯁꯤꯡ ꯌꯥꯝ ꯄꯥꯏꯕ ꯐꯪꯉꯅꯦꯕ
ꯑꯗꯣ ꯅꯣꯡ ꯇꯥꯕꯗ ꯆꯨꯝꯅ ꯅꯣꯡ ꯈꯛꯇ ꯇꯥꯔꯗꯤ ꯐꯩꯌꯦ ꯅꯨꯡꯁꯤꯠ ꯀꯨꯝꯕ ꯂꯦꯟꯒꯨꯝꯕ ꯌꯥꯎꯔꯗꯤ ꯇꯜꯂꯦꯍꯦ
ꯑꯁ ꯂꯦꯟ ꯇꯥꯕꯗꯤ ꯑꯃꯨꯛ ꯐꯔꯦ ꯃꯊꯛꯇ ꯂꯥꯎꯗ꯭ꯔꯗꯤ ꯌꯥꯔꯦ
ꯅꯪ ꯂꯦꯟ ꯇꯥꯕ ꯃꯊꯛꯇ ꯂꯥꯎꯕ ꯑꯁ ꯅꯨꯡꯁꯤꯠ ꯌꯥꯎꯔꯛ ꯄꯥ ꯑꯁꯤꯗꯤ ꯑꯩꯗꯤ ꯇꯜꯂꯦ ꯅꯣꯡ ꯆꯨꯝꯅ ꯇꯥꯕ ꯇꯥꯔꯗꯤꯀꯣ ꯇꯨꯝꯕꯁꯨ ꯅꯨꯡꯉꯥꯏ
ꯃꯊꯛꯇ ꯈꯣꯡꯔꯒ ꯂꯥꯎꯔꯛꯑꯗꯤ ꯅꯊꯟꯗꯒ ꯇꯨꯝꯕꯅꯦ ꯅꯪꯗꯤ ꯀꯤꯗ꯭ꯔꯣ
ꯀꯤꯌꯦ ꯑꯩ ꯈꯣꯏꯒꯤ ꯌꯨꯝꯒꯁꯦ ꯀꯥꯏꯔꯛꯇꯣꯏꯒ ꯃꯥꯟꯖꯥꯠꯅꯤ
ꯍꯣꯏ ꯑꯩꯁꯨ ꯅꯍꯥꯟꯋꯥꯏ ꯏꯊꯟꯗ ꯂꯩꯕ ꯀꯥꯟꯗ ꯑꯗꯨꯃꯥꯏꯅ ꯇꯧꯔꯛꯑꯦꯕ ꯑꯩꯅ ꯑꯁ ꯋꯥꯔꯤ ꯑꯃꯨꯛ ꯁꯥꯕꯅꯦ ꯉꯔꯥꯡ ꯑꯍꯤꯡꯒꯤꯗꯨꯗꯤ ꯎꯝ
ꯇꯥꯕ꯭ꯔꯥ
ꯑꯧ
ꯉꯁꯤꯗꯣ ꯑꯁ ꯕꯖꯥꯔꯗꯣ ꯑꯁ ꯌꯥꯝ ꯊꯣꯛꯇꯤ ꯊꯣꯛꯅꯤꯡꯗꯕ ꯑꯗꯣ ꯊꯣꯛꯇꯕ ꯌꯥꯗꯕꯒꯤ ꯊꯕꯛ ꯂꯩꯕꯒꯤ ꯌꯥꯝ ꯇꯟꯅ ꯇꯟꯅ ꯊꯣꯛꯑꯦ
ꯑꯣ ꯅꯨꯡꯁꯥ ꯁꯥꯗ꯭ꯔꯥ
ꯌꯥꯝ ꯁꯥꯔꯝꯕꯅꯦ ꯊꯣꯛꯄꯗꯗꯤ ꯑꯗꯣ ꯍꯜꯂꯛꯄꯗꯗꯤ ꯂꯣꯏꯔꯦ ꯅꯣꯡ ꯍꯩꯗꯔꯛꯄꯗ ꯍꯣꯏ ꯑꯩ ꯁꯝꯁꯨ ꯂꯣꯏ ꯆꯣꯠꯈ꯭ꯔꯦ ꯑꯗꯨꯒꯤ
ꯑꯁ ꯑꯁꯤꯗꯅ ꯁꯥꯔꯒ ꯅꯣꯡ ꯑꯃꯐꯥꯎ ꯇꯥꯗꯕ ꯃꯔꯨ ꯑꯃꯐꯥꯎ ꯇꯥꯗꯕ
ꯑꯁ ꯑꯩꯗꯤ ꯀꯩꯅꯣ ꯇꯧꯒꯦ ꯇꯧꯋꯦ ꯂꯣꯛ ꯂꯩꯒꯦ ꯇꯧꯔꯦꯅꯦ ꯅꯣꯡ ꯃꯔꯛꯇ ꯆꯠꯂꯨꯕꯒꯤ ꯈꯔ ꯉꯍꯥꯛ ꯁꯥꯇꯤꯟꯁꯨ ꯄꯨꯗꯕꯅꯦ ꯉꯁꯥꯏꯗꯤ ꯌꯥꯝ ꯁꯥꯕꯅꯦ
ꯍꯣꯏ ꯑꯁ ꯉꯁꯥꯏ ꯑꯌꯨꯛꯇꯨꯁꯨ ꯌꯥꯝ ꯊꯥꯖꯗꯅ ꯍꯧꯒꯠꯂꯒ ꯅꯨꯡꯁꯥ ꯌꯥꯝ ꯀꯟꯅ ꯊꯣꯛꯔꯝꯕꯩ ꯋꯥꯅꯤꯗ
ꯍꯣꯏꯅꯦ ꯉꯁꯥꯏ ꯑꯌꯨꯛꯇꯣ ꯈꯔ ꯈꯔꯛꯇꯤ ꯈꯤꯇꯪꯗꯤ ꯃꯝꯃꯝꯕꯅꯦꯕ ꯀꯣ ꯑꯗꯨꯒ ꯉꯁꯤꯁꯨ ꯅꯣꯡ ꯈꯔ ꯂꯩꯕ꯭ꯔꯥ ꯈꯜꯂꯒ ꯉꯍꯥꯛ ꯂꯩꯔꯒ ꯑꯃꯨꯛ ꯍꯥꯡꯉꯛ